ꯀꯣ ꯍꯣꯏ ꯇꯥꯏꯌꯦ ꯑꯣ ꯑꯩꯗꯤ ꯍꯣꯏ ꯅꯨꯡꯉꯥꯏꯔꯤꯌꯦ
ꯑꯣ
ꯅꯪꯗꯤ ꯑꯩꯉꯣꯟꯗꯒꯤ ꯍꯦꯟꯅ ꯄꯥꯏꯈ꯭ꯔꯕ ꯍꯥꯏꯅ ꯑꯩꯅ ꯈꯟꯕ
ꯎꯝ ꯇꯧꯔꯛꯀꯅꯤ
ꯎꯝ ꯑꯗꯨ ꯑꯩꯅ ꯍꯥꯏꯕꯗꯣ
ꯎꯝ
ꯑꯩꯅ ꯍꯥꯏꯕꯗꯣ ꯑꯩ ꯅꯨꯃꯤꯠ ꯑꯃꯒꯤ ꯉꯛꯇꯅꯦ
ꯑꯩꯅ ꯇ꯭ꯌꯨꯁꯗꯦꯗ ꯍꯪꯉꯦꯀꯣ ꯇ꯭ꯌꯨꯁꯗꯦꯗ ꯍꯪꯔꯒ ꯋꯥꯔꯤ ꯁꯥꯏꯔꯦ ꯃꯤ
ꯎꯝ
ꯃꯤ ꯃꯉꯥꯔꯥ ꯇꯔꯨꯛꯔ ꯋꯥꯔꯤ ꯁꯥꯏ ꯑꯗꯨꯒ ꯑꯗꯨꯝ ꯂꯥꯛꯄꯀꯣ ꯑꯗꯨ ꯑꯃꯥꯎꯗꯣ ꯅꯦꯛꯁ ꯗꯦꯗ ꯑꯗꯨꯒꯤ ꯑꯩꯅ ꯌꯥꯝ ꯍꯔꯥꯎꯕꯅꯤꯗ ꯌꯥꯝ ꯐꯕꯅꯦ ꯅꯪ ꯄꯥꯏꯔꯒ ꯅꯨꯡꯉꯥꯏꯒꯅꯤ
ꯎꯝ ꯑ ꯑꯗꯨ ꯎꯝ ꯎꯝ ꯑꯁ ꯀꯩꯅꯣꯅꯦ ꯅꯪ ꯒꯦꯝ ꯁꯥꯅꯕ꯭ꯔꯥ ꯍꯥꯏꯕꯅꯦ
ꯁꯥꯟꯗꯦꯗ ꯁꯤꯒꯨꯝꯕꯗꯤ
ꯁꯅꯥꯎꯅ
ꯅꯪꯁꯨ ꯁꯥꯅ ꯅꯪ ꯁꯥꯟꯅꯕ꯭ꯔꯣ
ꯎꯝ
ꯁꯥꯟꯗꯦꯗ ꯑꯩꯗꯤ
ꯑꯩꯈꯣꯏꯗꯤ ꯅꯨꯄꯥꯅꯤ
ꯑꯥ ꯀꯔꯤꯒꯨꯝꯕ ꯁꯥꯟꯅꯕ꯭ꯔꯥ
ꯑꯝ ꯏꯜ ꯁꯨ ꯁꯥꯅꯩ ꯄꯞꯖꯤꯁꯨ ꯁꯥꯅꯩ ꯑꯗꯨ ꯐꯣꯟꯗꯣ ꯀꯤꯕꯀꯣ ꯃꯊꯟꯗ ꯀ꯭ꯔꯤꯗꯣ ꯃꯔ ꯃꯔꯛꯇ ꯆꯦꯟꯕ ꯑꯗꯨꯗ ꯇꯥꯏꯄꯤꯡꯗꯣ ꯌꯥꯝ ꯋꯥꯏꯑꯦꯕ ꯀꯣꯜ ꯀꯣꯜ ꯗꯨꯗꯤ ꯈꯔꯥ ꯐꯔꯦ ꯑꯗꯣ ꯇꯥꯏꯄꯤꯡ ꯇꯧꯔꯗꯤ ꯃꯊꯟꯗ ꯑꯩ ꯄꯪꯆꯦꯟ ꯆꯦꯟꯕꯗꯣ ꯑꯗꯨ ꯇꯧꯕꯒꯤ ꯑꯁ ꯌꯥꯗ꯭ꯔꯦ ꯑꯩꯁꯨ ꯐꯣꯟꯗꯣ ꯄꯥꯏꯕꯗꯣ ꯐꯣꯟꯗꯣ ꯂꯪꯁꯤꯟꯕ ꯀꯩꯅꯣ ꯇꯧꯕꯗꯣ ꯑꯗꯨꯏ
ꯎꯝ ꯑꯗꯨꯒꯨꯝꯕꯗꯤ ꯐꯠꯇꯦꯗ ꯏꯆꯤꯟ ꯏꯅꯥꯎ ꯅꯈꯣꯏꯁꯨ ꯑꯗꯨꯝ ꯁꯥꯟꯅꯕꯀꯣ ꯑꯩ ꯑꯩꯅ ꯑꯗꯨꯝ ꯍꯥꯏꯕꯅꯦ ꯁꯥꯟꯅꯒꯅꯨ ꯍꯥꯏꯅ
ꯄ꯭ꯔꯣꯕ꯭ꯂꯦꯝꯗꯤ ꯂꯩꯇꯦ ꯑꯗꯣ ꯀꯩꯅꯣ ꯃꯊꯟꯇ ꯇꯥꯕꯗꯣ ꯐꯣꯟꯗꯣ ꯇꯥꯕꯅꯦꯀꯣ
ꯑꯧ
ꯁꯣꯔꯣꯛꯇ ꯑꯣꯏꯅ ꯇꯥꯕꯗꯣ ꯑꯁ ꯂꯣꯏ ꯀꯥꯏꯅꯦ
ꯑ ꯍ ꯍ
ꯐ꯭ꯔꯟꯁꯨ ꯕꯦꯛꯁꯨꯨ ꯂꯣꯏ ꯀꯥꯏ ꯈ꯭ꯔꯕꯅꯦ ꯑꯩꯗꯤ ꯑꯗꯨꯒꯤ ꯃꯊꯟ ꯃꯊꯟꯇ ꯏꯁꯤꯡꯒꯨꯝꯕ ꯆꯪꯉꯗꯤꯀꯣ ꯌꯥꯗ ꯅꯣꯡ ꯆꯨꯕ ꯃꯇꯝꯗꯗꯤ ꯍꯥꯟꯅꯗꯤ ꯄꯥꯏꯕ ꯌꯥꯗꯦ ꯇꯥꯏꯄꯤꯡꯒ ꯆꯞ ꯆꯠꯄꯅꯦꯕ ꯋꯥꯇ꯭ꯔꯄꯔꯐꯅꯦꯕ ꯑꯗꯣ ꯍꯥꯟꯅꯒꯤꯗꯤ ꯑꯗꯣ ꯍꯧꯖꯤꯛꯇꯤ ꯂꯣꯏ ꯀꯥꯏꯕꯅꯤ ꯃꯅꯨꯡꯗ ꯆꯪꯕ ꯃꯥꯜꯂꯦ
ꯑꯁ ꯋꯥꯒꯅꯤ ꯅꯪꯒꯤ ꯐꯣꯟꯁꯦ
ꯑ ꯑꯗꯨꯗꯣ ꯒꯦꯝꯗꯣ ꯍꯁꯅꯥꯕꯗꯤ ꯄ꯭ꯔꯣꯕ꯭ꯂꯦꯝꯗꯤ ꯂꯩꯇꯦꯍꯦꯗꯤ
ꯑꯣ ꯅꯪꯅ ꯅꯨꯡꯇꯤ ꯁꯥꯟꯅꯕꯒꯤ ꯑꯗꯨꯝ ꯁ꯭ꯃꯨꯠ ꯑꯣꯏꯈ꯭ꯔ ꯃꯥꯜꯂꯦ
ꯑꯥ ꯑꯗꯨ ꯇꯦꯛꯁ ꯊꯥꯕꯒꯨꯝꯕꯗꯤ ꯀꯩꯅꯣ ꯃꯊꯟꯇ ꯀꯣ ꯈꯪ ꯆꯦꯟ ꯆꯦꯟꯕ
ꯑꯣ ꯑꯣ
ꯑꯗꯨꯅꯪꯗꯤ ꯑꯗꯨꯝ ꯋꯥꯔꯤ ꯁꯥꯔꯒ ꯑꯗꯨꯝ ꯁꯥꯟꯅꯕ꯭ꯔꯥ ꯍꯧꯖꯤꯛꯁꯨ
ꯎꯝ ꯍꯧꯖꯤꯛꯇꯤ ꯁꯥꯟꯅꯗ꯭ꯔꯤꯗ ꯑꯗꯨꯝ ꯒꯦꯝꯗꯣ ꯌꯥꯝ ꯏꯗꯤꯛ ꯇꯧꯃꯟꯕꯗꯤꯀꯣ ꯃꯇꯝ ꯈꯔ ꯄꯤꯒꯅꯤꯗ ꯋꯥ ꯉꯥꯡꯅꯕ ꯀꯩꯅꯣ ꯇꯧꯗꯦ ꯏꯗꯤꯛ ꯇꯧꯔꯗꯤ ꯌꯥꯗ꯭ꯔꯦꯕ ꯅꯨꯃꯤꯠ ꯈꯨꯗꯤꯡ ꯁꯥꯟꯅꯔꯒ ꯂꯩꯕꯗꯣ ꯑꯗꯨ ꯌꯥꯝ ꯀꯩꯅꯣ ꯇꯧꯋꯦ ꯃꯤꯠꯇꯣ
ꯎꯝ ꯑ ꯍꯣꯏ
ꯐꯖꯅ ꯇꯨꯝꯗ꯭ꯔꯦ ꯑꯗꯣ ꯍꯧꯒꯠꯄꯗꯨ ꯉꯟꯅ ꯍꯧꯒꯠꯜꯂꯤꯕ ꯑꯗꯨꯒꯤ ꯄ꯭ꯔꯣꯕ꯭ꯂꯦꯝꯗꯨ ꯃꯤꯠꯀꯤ ꯄ꯭ꯔꯣꯕ꯭ꯂꯦꯝꯗꯨꯣ ꯂꯩꯒꯅꯦꯕ
ꯍꯣꯏ ꯂꯩꯒꯅꯤ
ꯎꯝ ꯁꯟꯗꯦꯒꯨꯝꯕꯗꯤꯀꯣ ꯑꯁ ꯉꯟꯅ ꯇꯨꯝꯕꯅꯦ ꯍꯥꯟ ꯑ ꯅꯠꯇ꯭ꯔꯗꯤ ꯄꯨꯡ ꯕꯥꯔꯣ ꯒꯨꯝꯕ ꯅꯠꯇ꯭ꯔꯗꯤ ꯐꯥꯔꫭꯏ ꯑꯦꯕ꯭ꯔꯤ ꯗꯦ ꯔꯨꯇꯤꯟꯅꯦꯕ ꯑꯗꯨ ꯇꯨꯝꯃꯤꯗꫭ ꯃꯔꯛ ꯃꯔꯥꯛꯗꯗꯤ ꯄꯨꯡ ꯑꯅꯤꯗ ꯇꯨꯝꯃꯤꯍꯦ
ꯋꯥꯔꯦ ꯌꯨꯝꯗ ꯂꯩꯔꯒ ꯑꯗꯨꯝ ꯇꯨꯝꯕꯗꯣ
ꯑ ꯃ ꯃꯔꯛ ꯃꯔꯛꯗꯤ ꯇꯨꯝꯗꯕ ꯅꯨꯃꯤꯠꯁꯨ ꯂꯩꯅꯦ ꯀꯩꯅꫭ
ꯈꫭꯏꯗꯤ ꯁꯤꯒꯨꯝꯕꯗꯤ ꯌꯥꯗꯕꯅꯦ ꯏꯅꯥꯎꯕꯨ ꯑꯗꯨꯝ ꯑꯩꯁꯨ ꯀꯣꯜ ꯇꯧꯔꯒ ꯂꯩꯔꯦ ꯑꯗꯨꯃꯥꯏꯅ ꯇꯧꯒꯅꯨ ꯍꯧꯖꯤꯛꯇꯤ ꯃꯥꯁꯦ ꯁꯥꯟꯅꯗ꯭ꯔꯦ ꯇꯨ ꯊ꯭ꯔꯤ ꯏꯌꯔꯁ ꯕꯦꯛ ꯀꯣ
ꯑ ꯑꯗꯨ ꯑꯦꯗꯤꯛ ꯇꯧꯕꯗꯨ ꯌꯥꯝꯅ ꯀꯩꯅꯣ ꯑ ꯇꯣꯛꯅꯤꯡꯉꯥꯏꯗꯣ ꯌꯥꯝ ꯋꯥꯕꯅꯦꯕ
ꯑꯥ ꯍꯣꯏ ꯃꯥꯁꯨ ꯑꯦꯗꯤꯛ ꯇꯧꯈ꯭ꯔꯕꯀꯣ ꯃꯇꯝ ꯈꯨꯗꯤꯡ ꯁꯥꯟꯅꯕ ꯂꯥꯏꯔꯤꯛꯁꯨ ꯄꯥꯗꯕ
ꯎꯝꯍꯝ
ꯑꯗꯨ ꯑꯩꯅ ꯀꯔꯤ ꯀꯔꯤ ꯍꯥꯏꯔꯒ ꯏꯟꯁꯨ ꯏꯟꯗꯕ ꯑꯁ ꯑꯩ ꯌꯥꯝ ꯋꯥꯔꯝꯕꯅꯦ ꯆꯍꯤ ꯆꯍꯤ ꯑꯃꯔ ꯃꯥꯁꯦ ꯑꯦꯗꯤꯛ ꯇꯧꯕꯗꯣ ꯆꯍꯤ ꯑꯃ ꯒꯨꯝꯕꯗꯤ ꯃꯥ ꯄꯨꯔꯥ ꯋꯦꯁꯠ ꯇꯧꯕꯅꯦ ꯍꯦꯛ ꯒ꯭ꯔꯦꯖꯨꯋꯦꯁꯟ ꯂꯣꯏꯔꯒ ꯀꯣ
ꯍꯦꯛ ꯒ꯭ꯔꯦꯖꯨꯋꯦꯠ ꯇꯧꯔꯒ ꯑꯩꯅ ꯀꯣꯆꯤꯡꯗ ꯊꯝꯅꯦꯕ ꯀꯣꯆꯤꯡꯗ ꯑꯩꯅ ꯊꯥꯝꯔꯒ ꯃꯥꯁꯦ ꯀꯣꯆꯤꯡꯁꯨ ꯆꯠꯂꯣꯏ ꯑꯃꯨꯛꯀ ꯁꯥꯟꯅꯔꯒ ꯂꯩꯒꯅꯤ ꯁꯥꯎꯃꯟꯥꯟꯕꯒꯤ ꯑꯩꯁꯨ ꯀꯔꯤ ꯀꯔꯤꯅꯣ ꯍꯥꯏꯈ꯭ꯔꯕꯅꯦ
ꯍꯝ
ꯑꯗꯨꯒ ꯃꯥꯒꯤ ꯐꯣꯟꯁꯦ ꯂꯥꯁꯇꯗꯤ ꯂꯣꯏꯅꯃꯛ ꯀꯥꯏꯅꯈ꯭ꯔꯦ ꯃꯥꯒꯤ ꯐꯣꯟꯁꯦ ꯁꯞꯄꯣꯔꯠ ꯇꯧꯕ ꯌꯥꯗ꯭ꯔꯦ ꯃꯥꯒꯤ ꯐꯣꯟꯁꯦ ꯁꯄꯣꯔꯠ ꯇꯧ ꯑ ꯍꯣꯏ ꯐꯔꯦ ꯍꯥꯏꯔꯒ ꯈꯟꯕꯅꯦ ꯑꯗꯨꯒ ꯃꯥꯅ ꯑꯩꯒꯤ ꯐꯣꯟꯒꯨꯝꯕ ꯄꯥꯏꯅꯤꯡꯕꯒꯨꯝꯕ ꯇꯧꯕ ꯃꯥꯒꯤ ꯐꯣꯟ ꯄꯥꯏꯕ ꯌꯥꯗ ꯗꯕꯒꯤ ꯑꯗꯨꯒ ꯀꯔꯤ ꯀꯔꯤꯅꯣ ꯍꯥꯡꯕꯀꯣ ꯑꯗꯨ ꯑꯩꯅ
ꯑꯁ ꯅꯪ ꯌꯨꯝ ꯆꯠꯂꯣ ꯅꯪꯒꯤ ꯐꯣꯟ ꯀꯣ ꯀꯣꯜ ꯉꯥꯛꯇꯗꯤ ꯑꯗꯨꯝ ꯆꯠꯂꯦ ꯑꯗꯨ ꯑꯣꯏꯔꯁꯨ ꯒꯦꯝꯒꯨꯝꯕ ꯁꯥꯟꯅꯕꯗꯨ ꯅꯨꯡꯉꯥꯏꯇ꯭ꯔꯦꯕ ꯃꯥ
ꯑꯥ
ꯑꯗꯨꯒ ꯌꯨꯝ ꯆꯠꯂꯣ ꯌꯨꯝꯗ ꯊꯥ ꯑꯃ ꯑꯅꯤꯗꯤ ꯂꯩꯔꯣ ꯍꯥꯏꯅ ꯑꯩꯅ ꯇꯤꯛꯀꯦꯠ ꯀꯛꯈ꯭ꯔꯕ ꯐ꯭ꯂꯥꯏꯠ ꯇꯤ ꯀ‌ꯦꯠ ꯀꯛꯔꯛ ꯒ ꯑꯩꯒꯤ ꯌꯨꯝꯗ ꯊꯥꯈ꯭ꯔꯦ ꯏꯄꯥꯒ ꯏꯃꯥꯒꯤ ꯌꯨꯝꯗ ꯑꯗꯨ ꯊꯥꯔꯒ ꯃꯥꯁꯦ ꯖꯝ ꯊꯥ ꯑꯃꯔ ꯊꯥ ꯑꯃ ꯃꯈꯥ ꯥꯑꯥꯏꯒꯨꯝꯕ ꯂꯩꯕꯅꯦ ꯑꯃ ꯃꯈꯥꯏꯒꯨꯝꯕ ꯂꯩꯔꯒ ꯃꯥꯁꯦ ꯑꯁ ꯑꯁꯤꯒꯨꯝꯕ ꯒꯦꯝ ꯁꯥꯟꯅꯕꯗꯤ ꯃꯤ ꯑ ꯁꯤꯒꯅꯤꯀꯣꯅ ꯃꯥ ꯃꯥꯗꯨ ꯑ ꯑꯗꯨꯝ ꯔꯤꯒ꯭ꯔꯦꯠ ꯇꯧꯈ꯭ꯔꯕꯀꯣ ꯔꯤꯒ꯭ꯔꯦꯠ ꯇꯧꯈ꯭ꯔꯕ ꯑꯗꯨꯒꯤ ꯏꯄꯥꯒ ꯏꯃꯥꯅ ꯑꯁ ꯍꯧꯖꯤꯛꯇꯤ ꯅꯪꯒꯤ ꯏꯅꯧꯁꯦ ꯌꯥꯝ ꯐꯥꯕ ꯃꯥꯜꯂꯦꯅꯦ ꯑꯁꯤꯡꯕꯒꯤ ꯍꯥꯏꯕ ꯃꯥꯜꯂꯦ ꯅꯪꯉꯣꯟꯗ ꯑꯃꯨꯛꯀ ꯊꯥꯔꯛꯀꯦꯀꯣ ꯍꯥꯏꯕ ꯍꯣꯏ ꯍꯣꯏ ꯊꯥꯔꯛꯑꯣ ꯍꯥꯏꯔꯒ ꯑꯃꯨꯛꯀ ꯊꯔꯛꯑꯦ
ꯎꯝ
ꯊꯥꯔꯛꯄ ꯀꯥꯟꯗ ꯑꯗꯨꯝ ꯃꯥꯁꯦ ꯑꯥꯏꯐꯣꯟ ꯗꯤꯃꯥꯟ ꯇꯧꯕ ꯑꯥꯏꯐꯣꯟ ꯍꯦꯛ ꯂꯧꯕꯤꯔꯗꯤ ꯑꯩ ꯁꯤꯒꯨꯝꯕ ꯁꯥꯟꯅꯔꯣꯏ ꯍꯥꯏꯔꯒ ꯀꯣ
ꯎꯝ
ꯑꯗꯨ ꯃꯥꯅ ꯄ꯭ꯔꯣꯃꯤꯁ ꯇꯧꯕꯅꯦ ꯍꯦꯛ ꯅꯪꯅ ꯁꯥꯟꯅꯔꯗꯤ ꯑꯩꯅ ꯂꯧꯕꯤꯕꯗꯣ ꯑꯩꯅ ꯄꯥꯏꯒꯅꯤ ꯅꯪꯒꯤ ꯅꯠꯇꯦ ꯍꯥꯏꯔꯒ ꯍꯣꯏ ꯍꯣꯏ ꯑꯩꯅ ꯁꯥꯟꯅꯔꯤ ꯅꯪ ꯄꯥꯏꯌꯣ ꯍꯥꯏꯔꯒ ꯂꯧꯕꯤꯕ ꯑꯗꯨ ꯍꯧꯖꯤꯛꯇꯤ ꯁꯥꯟꯅꯗ꯭ꯔꯦ ꯍꯣꯏ ꯃꯥꯁꯨ ꯎꯝ ꯀꯔꯤꯁꯨ ꯁꯥꯟꯅꯗ꯭ꯔꯦ
ꯑꯩꯁꯨ ꯑꯥꯏꯐꯣꯟꯃꯨꯛ ꯂꯧꯔꯅꯤ ꯑꯗꯨꯗꯤ
ꯅꯪꯁꯨ ꯑꯦꯗꯤꯛ ꯇꯧꯔꯗꯤ ꯊꯥ ꯑꯃ ꯑꯅꯤꯒꯨꯝꯕꯀꯣ ꯀꯔꯤꯁꯨ ꯄꯥꯏꯗꯅ ꯑꯗꯨꯝ ꯂꯩꯌꯣ ꯂꯩꯔꯒ ꯀꯔꯤꯅꯣ ꯏꯁꯥꯅꯁꯨ ꯑꯗꯨꯝ ꯇꯧꯒꯗꯕꯅꯦ ꯑꯁ ꯑꯩ ꯑꯗꯨꯝ ꯇꯧꯕꯗꯤ ꯌꯥꯔꯣꯏ ꯀꯣ ꯍꯥꯏꯅꯒ‌ꯣ ꯏ ꯑꯩꯈꯣꯏ ꯏꯁꯥꯅꯁꯨ ꯑꯗꯨꯝ ꯈꯥꯟꯒꯗꯕꯅꯤꯗ ꯑꯩ ꯎꯝ
ꯎꯝ ꯑ ꯅꯨꯄꯤꯈ‌ꯣꯏꯗꯤ ꯀꯣ ꯀꯩꯅꯣ ꯃꯉꯣꯟꯗ ꯐꯣꯟ ꯇꯧꯔꯒ ꯀꯩꯅꯣ ꯇꯧꯔꯗꯤꯀꯣ ꯇꯦꯛꯁ ꯊꯥꯔꯗꯤ ꯃ ꯇꯝ ꯂꯩꯇꯦ ꯑꯗ‌ꯣ ꯁꯤꯡꯒꯜꯗꯤ ꯑꯥꯖ ꯃꯇꯝ ꯗꯣ ꯌꯥꯝꯃ‌ꯦꯕ
ꯅꯨꯄꯤ ꯀ‌ꯣꯏꯔ‌ꯣꯅ ꯑꯗꯨꯗꯤ
ꯑꯁ ꯐꯪꯗ‌ꯦ
ꯐꯪꯕ ꯍꯣꯠꯅꯕ ꯒꯗꯕꯅꯦ
ꯑꯖ ꯁꯛꯇꯥꯁꯤꯒ ꯀꯃꯥꯏ ꯐꯪꯅꯤ ꯂꯥꯏꯔꯝꯅꯤ
ꯆꯍꯤꯗꯤ ꯀꯌꯥ ꯁꯨꯔꯕ꯭ꯔꯥ
ꯇ‌ꯣꯏꯟꯇꯤ ꯑꯦꯛꯖ‌ꯦꯛ
ꯇ‌ꯣꯏꯟꯇꯤ ꯑꯣ ꯇ꯭ꯋꯦꯟꯇꯤꯗꯤ ꯑꯁ ꯉꯟ ꯌꯥꯝ ꯑꯉꯥꯡ ꯑꯣꯏꯔꯤꯌ‌ꯦꯗ
ꯑꯗꯨꯅꯦ
ꯎꯝ ꯑꯩꯒꯤ ꯏꯅꯥꯎꯁꯨ ꯨ ꯅꯥꯏꯟꯇꯤꯟꯔ ꯇ꯭ꯋꯦꯟꯇꯤꯔꯅꯦ ꯃꯥꯅ ꯑꯗꯨꯝ ꯑꯦꯗꯦꯛ ꯇꯧꯕ ꯑꯦꯖꯇꯣ ꯍꯧꯖꯤꯛꯇꯤ ꯆꯍꯤ ꯃꯔꯤꯔꯁꯨ ꯆꯠꯈ꯭ꯔ ꯃꯥꯜꯂꯦ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏ ꯄꯨꯨꯔꯝꯒꯅꯤꯗ ꯍꯧꯖꯤꯛꯇꯤ ꯃꯥꯁꯨ
ꯑꯣ ꯑꯗꯨ ꯑꯣꯏꯗꯤ ꯅꯪꯗꯤ ꯌꯥꯝ ꯑꯍꯟ ꯑꯣꯏꯔꯦꯅꯦ
ꯍꯣꯏꯗ ꯑꯩꯒꯤ ꯏꯅꯥꯎꯁꯨ ꯇ꯭ꯋꯦꯟꯇꯤ ꯐꯥꯏꯚꯒꯨꯝꯕ ꯁꯨꯔꯤ ꯑꯩꯗꯤ ꯊꯥꯔ ꯇꯤ ꯊꯥꯔꯇꯤ ꯋꯥꯟꯒꯕꯅꯤꯗ ꯋꯥ
ꯑꯁ ꯏꯃꯦꯒꯨꯝꯕꯅꯤꯅꯦ
ꯍꯣꯏ ꯏꯅꯦꯁꯨ ꯀꯥꯎꯕ ꯌꯥꯕꯅꯦ ꯑꯩꯈꯣꯏꯗꯤ ꯑꯩꯈꯣꯏꯗꯗꯤ ꯎꯝ ꯅꯣꯏꯒꯨꯝꯕ ꯑꯉꯥꯡ
ꯋꯥꯔꯤ ꯁꯥꯏꯗꯤ ꯑꯩꯗꯤꯗꯨ ꯍꯥꯏꯕꯤꯅꯤꯀꯣ
ꯎꯝ ꯑꯉꯥꯡꯗꯨꯁꯨ ꯑꯃꯨꯔꯛ ꯃꯇꯝ ꯈꯔꯗꯤ ꯑꯗꯨꯝ ꯋꯥꯔꯤ ꯁꯥꯔꯅꯤꯗꯣ
ꯍꯣꯏ ꯋꯥꯔꯤ ꯑꯗꯨꯝ ꯁꯥꯕꯅꯤꯗ ꯑꯉꯥꯡ ꯈꯣꯏꯕꯨ ꯑꯩꯗꯤ ꯑꯩꯒꯤ ꯅꯦꯐ꯭ꯌꯨ ꯍꯣꯏ ꯑꯩꯒꯤ ꯑꯉꯥꯡ ꯑꯩꯒꯤ ꯀꯔꯤꯅꯣ ꯏꯅꯧ ꯈꯣꯏꯕꯨꯀꯣ
ꯎꯝ
ꯑꯗꯨꯝ ꯀꯣꯆꯤꯡ ꯄꯤꯕꯅꯦ
ꯎꯝ
ꯂꯣꯏꯅꯃꯛꯕ ꯃꯣꯏꯒꯤ ꯀꯔꯤꯌꯔꯒꯨꯝꯕꯗꯨꯁꯨ ꯃꯣꯏꯒꯤ ꯑꯦꯗꯤꯛꯁꯟꯒꯨꯝꯕꯗꯨꯁꯨ ꯑꯗꯨꯝ ꯄꯤꯕꯅꯤꯗ
ꯑꯗꯨꯅ ꯐꯔꯕꯅꯤ ꯑꯁ ꯑꯩꯈꯣꯏ ꯈꯨꯟꯗꯁꯨ ꯑꯁ ꯒꯦꯝꯗꯤ ꯀꯣ ꯑꯁ ꯌꯥꯝ ꯏꯗꯤꯛ ꯆꯨꯕꯅꯦ ꯑꯩꯈꯣꯏ ꯏꯅꯥꯎꯁꯤꯡꯗꯁꯨ ꯀꯣ ꯑꯗꯨ ꯑꯩꯈꯣꯏꯅ ꯎꯝ ꯆꯩꯗꯕ ꯀꯣ ꯑꯩꯈꯣꯏ ꯑꯗꯨ ꯁꯥꯟꯅꯃꯤꯟꯅꯕ ꯁꯥꯟꯅꯃꯤꯟꯅꯕ
ꯍꯝ ꯅꯣꯏꯅ ꯈꯔ ꯒꯤꯌꯥꯟ ꯇꯥꯔꯒ ꯑꯃꯨꯛꯀ ꯃꯣꯏꯕꯨ ꯆꯥꯏꯕ ꯌꯥꯕꯅꯦ
ꯑ ꯑꯩꯈꯣꯏꯅ ꯑꯗꯨꯝ ꯐꯖꯅ ꯃꯣꯏꯗꯒꯤ ꯍꯦꯟꯅ ꯀꯩꯅꯣ ꯁꯅꯥꯏꯅꯣ ꯑꯗꯨꯒꯤꯅꯦ
ꯐꯤꯐꯇꯤꯟ ꯁꯤꯛꯁꯇꯤꯟ ꯌꯔꯁ ꯁꯨꯕ ꯀꯥꯟꯗꯗꯤ ꯑꯗꯨꯝ ꯒꯦꯝꯗ ꯑꯦꯗꯤꯛ ꯇꯧꯔꯅꯤ ꯍꯧꯖꯤꯛ ꯀꯥꯟꯒꯤ ꯑꯉꯥꯡꯁꯤꯡꯁꯦ
ꯑꯗꯨꯅꯦ ꯑꯣ ꯑꯩꯗꯤ ꯒꯦꯝ ꯀꯨꯝꯕ ꯁꯅꯥꯕꯗꯤ ꯉꯥꯡꯗꯦ ꯑꯗꯣ ꯅꯤꯁꯥ ꯆꯥꯕꯗꯤ ꯑꯩꯗꯤ ꯌꯥꯗꯕ ꯑꯩꯗꯤ ꯆꯥꯗꯕꯅꯤꯅ
ꯑꯥ ꯅꯤꯁꯥꯒ ꯃꯥꯟꯕꯅꯦ ꯑꯗꯨꯁꯨꯒ ꯑꯦꯝꯗꯣ ꯗꯧ ꯅꯤꯁ ꯆꯥꯗꯕ ꯁꯤ ꯌꯥꯝ ꯐꯥꯏ ꯇꯨꯒꯦꯝ ꯁꯥꯟꯅꯗ꯭ꯔꯗꯤ ꯄꯔꯐꯦꯛ ꯑꯣꯏꯒꯅꯤ
ꯑꯗꯨꯅꯦ ꯑꯗꯨ ꯑꯩꯗꯤ ꯀꯩꯅꯣ ꯑꯩꯃꯥꯡꯗ ꯆꯥꯕꯗꯣ ꯎꯅꯤꯡꯗꯕꯀꯣ ꯑꯗꯨ ꯑꯍꯟ ꯑꯣꯏꯅꯁꯨ
ꯃꯥꯡꯗ ꯆꯨꯔꯨꯞ ꯊꯥꯛꯑꯒꯀꯣ ꯂꯩꯗꯤ ꯑꯩꯗꯤ ꯉꯥꯡꯒꯅꯤ ꯆꯩꯒꯅꯤ ꯇꯟꯕ
ꯑꯗꯨꯒꯨꯝꯕ ꯊꯛꯄꯒ ꯆꯞ ꯃꯥꯟꯅꯔꯤꯕ ꯑꯗꯨ ꯃꯅꯝꯗꯣ ꯑꯗꯨꯒꯤ ꯑꯗꯨꯗꯣ ꯅꯠꯇ꯭ꯔꯗꯤ ꯑꯩꯅ ꯉꯥꯡꯗ꯭ꯔꯗꯤꯀꯣ ꯁꯥꯏꯠ ꯇꯧꯒꯅꯤ
ꯑꯥ
ꯍꯦꯅꯥꯗꯕ ꯀꯣꯛ ꯉꯥꯎꯋꯦꯕ ꯑꯗꯨ ꯃꯅꯥꯝꯗꯁꯨ
ꯍꯧꯖꯤꯛꯀꯥꯟ ꯑꯉꯥꯡꯁꯤꯡꯁꯦ ꯀꯃꯥꯏꯅ ꯇꯧꯁꯤꯔ ꯈꯪꯗ꯭ꯔꯦ
ꯃꯣꯏꯗꯨꯅ ꯍꯦꯟꯅ ꯏꯗꯤꯛ ꯇꯧꯋꯦꯅꯦ ꯅꯤꯁꯥꯗꯣ
ꯍꯣꯏ
ꯑꯩꯁ ꯐꯖꯅ ꯆꯥꯕꯅꯤ ꯃꯣꯏ ꯃꯃꯥ ꯃꯄꯥꯒ ꯆꯞ ꯃꯥꯟꯅꯔꯒ ꯆꯥꯔꯔ ꯂꯩꯕꯅꯤꯅꯦ ꯑꯁ
ꯂꯣꯏꯔꯕ ꯑꯥꯉꯡ ꯉꯥꯛꯇꯅꯤ ꯌꯥꯗ꯭ꯔꯦ
ꯑꯩꯈꯣꯏ ꯑꯩꯈꯣꯏꯗꯤꯀꯣ ꯑꯩꯈꯣꯏ ꯄꯥꯕꯨꯡꯅꯣ ꯑꯁ ꯑꯉꯥꯡ ꯑꯣꯏꯔꯤꯉꯩꯗ ꯀꯣ ꯄꯤꯁꯛ ꯄꯤꯛꯏꯉꯩꯗ ꯅꯤꯁꯥ ꯆꯥꯕ ꯌꯥꯗꯦ ꯅꯪ ꯅꯨꯃꯤꯠ ꯈꯨꯗꯤꯡ ꯍꯥꯏꯕꯅꯦ ꯑꯗꯣ ꯑꯗꯨꯒꯤ ꯑꯩꯈꯣꯏꯁꯨ ꯆꯥꯗꯕꯅꯦ ꯅꯠꯇ꯭ꯔꯗꯤ ꯑꯁ
ꯑ
ꯃꯣꯏꯗꯣ ꯑꯈꯣꯏ ꯄꯥꯕꯨꯡꯗꯣ ꯍꯥꯟꯅꯁꯨ ꯆꯥꯔꯝꯃꯦꯕ ꯑꯗꯣ
ꯎꯝ
ꯐꯗꯕꯒꯦꯀꯣ ꯑꯣ ꯌꯥꯗꯕꯅꯤꯅ ꯃꯥꯅꯦ ꯔꯤꯒꯦꯠ ꯔꯤꯒꯦꯠ ꯇꯧꯔꯒ ꯀꯣ
ꯎꯝ
ꯇꯣꯛꯄ
ꯑ ꯑꯣ
ꯃꯤꯠ ꯈꯨꯗꯤꯡ ꯑꯩꯈꯣꯏꯕꯨ ꯆꯩꯔꯒ ꯑꯗꯨꯃꯥꯏꯅ ꯇꯛꯄ ꯌꯥꯗꯦ ꯑꯗꯨꯁꯨ ꯐꯖꯅ ꯍꯥꯏꯕꯅꯤ
ꯑ ꯑ
ꯅꯨꯃꯤꯗꯥꯡ ꯈꯨꯗꯤꯡꯗ ꯄꯥꯔꯊꯅꯥ ꯇꯧꯔꯒꯥ ꯀꯣ
ꯍꯣꯏ ꯍꯣꯏ ꯃꯥ ꯈꯪꯈ꯭ꯔꯕꯒꯤ ꯅꯣꯏ ꯑꯗꯨꯗꯤ ꯑꯗꯨꯝ ꯄꯤꯅꯤꯡꯗꯕ ꯀꯣ
ꯎꯝ ꯑꯗꯣ ꯑꯩꯈꯣꯏꯁꯨ ꯑꯗꯨꯝ ꯆꯥꯗꯕꯒꯤꯗꯣꯀꯣ
ꯎꯝ
ꯃꯣꯏꯗꯁꯨ ꯍꯔꯥꯎꯕ
ꯍꯣꯏ ꯍꯣꯏ